ꯍꯜꯂꯣ ꯇꯥꯕ꯭ꯔꯣ
ꯇꯥꯏꯌꯦ
ꯅꯪ ꯅꯪ ꯂꯩꯔꯤ ꯄꯥꯔꯅꯤ ꯍꯥꯏꯕ ꯅꯪꯗꯣ ꯅꯪꯗꯣ ꯑꯩꯖꯝ ꯑꯩꯖꯝ ꯂꯩꯕ꯭ꯔꯣ ꯍꯌꯦꯡ
ꯑꯧ ꯃꯊꯪ ꯍꯞꯇꯥꯗ ꯂꯩꯕ ꯑꯗꯨꯒꯤ ꯈꯤꯇꯪ ꯈꯤꯇꯪ ꯍꯧꯖꯤꯛꯅ ꯄꯥꯗ꯭ꯔꯗꯤꯀꯣ
ꯎꯝ ꯑꯗꯨ
ꯅꯛꯁꯤꯜꯂꯗꯤ ꯂꯣꯏ ꯄꯥꯔꯗꯤ ꯈꯪꯗꯦꯕ ꯂꯣꯏ ꯀꯥꯎꯋꯦꯕ ꯈꯪꯉꯁꯨ ꯈꯨꯗꯥꯛꯇ ꯏꯔꯗꯤ ꯑꯗꯨꯒꯤ ꯈꯤꯇꯪ ꯈꯤꯇꯪ ꯄꯥꯔꯒꯦ ꯇꯧꯕ ꯉꯁꯤ
ꯎ ꯑꯗꯨꯅꯦ ꯅꯣꯡꯃꯒꯤꯀꯣ ꯈꯔ ꯈꯔ ꯑꯌꯨꯛ ꯑꯌꯨꯛꯇꯁꯨ ꯉꯟꯇꯥꯅ ꯍꯧꯒꯠꯂꯣ ꯊꯦꯡꯃ ꯂꯩꯗ ꯅꯣꯏ ꯄꯨꯡ ꯅꯨꯄꯥꯟꯗ ꯍꯧꯒꯠꯄꯗꯣ ꯀꯔꯤꯅꯣ
ꯏꯆꯦꯅ ꯇꯨꯝꯃꯣ ꯇꯨꯝꯃꯣ ꯍꯥꯏꯕꯒꯤ ꯇꯨꯝꯃꯤꯅꯦ ꯀꯩꯅꯣ
ꯑꯌꯨꯛꯇ ꯂꯥꯏꯔꯤꯛ ꯄꯥꯕꯗꯣ ꯕ꯭ꯔꯦꯟꯗꯣ ꯅꯨꯡꯉꯥꯏꯕꯅꯦꯕ
ꯑꯧ ꯑꯗꯨ ꯍꯦꯟꯅ ꯆꯪꯉꯦ
ꯍꯛꯆꯥꯡꯗꯣ ꯈꯔ ꯅꯨꯡꯉꯥꯏꯌꯦꯕ ꯅꯨꯡꯗꯥꯡꯗꯗꯤ ꯇꯨꯝꯅꯤꯡꯕꯗ ꯑꯩꯗꯤ ꯅꯨꯡꯗꯥꯡꯗ ꯂꯩꯔꯤ ꯄꯥꯝꯅꯤꯡꯗꯦ ꯇꯨꯝꯅꯤꯡꯕ
ꯍꯥꯎꯅ ꯍꯥꯏ ꯎꯅꯦ ꯅꯣꯏꯗꯤ ꯆꯥꯎꯕ ꯍꯦꯜꯂꯔꯣꯏꯌꯦ ꯇꯨꯝꯕꯗꯣ ꯈꯤꯇꯥꯡ ꯇꯨꯝꯃꯣ ꯂꯥꯏꯔꯤꯛ ꯄꯥꯑꯣ ꯄꯥꯑꯣ ꯍꯥꯏꯌꯦ ꯆꯥꯎꯕ ꯍꯦꯜꯂꯔꯣꯏꯍꯦ ꯍꯥꯏꯑꯦ
ꯅꯪ ꯑꯌꯨꯛꯇꯀꯣ ꯎꯝ ꯅꯪ ꯇꯥ ꯍꯧꯒꯂꯗꯤ ꯍꯥꯛꯆꯥꯡꯁꯨ ꯍꯛꯆꯥꯡꯁꯨ ꯐ꯭ꯔꯦꯁ ꯑꯣꯏꯒꯅꯤꯕꯥ ꯋꯥꯈꯜꯁꯨ ꯅꯨꯡꯉꯥꯏꯒꯅꯦꯕ ꯅꯨꯡꯗꯥꯡ ꯊꯦꯡ ꯊꯦꯡꯅ ꯑꯌꯨꯛ ꯍꯧꯒꯠꯂꯗꯤ ꯍꯛꯆꯥꯡꯁꯨ ꯐꯔꯔꯣꯏ
ꯎꯝ
ꯎꯝ
ꯍꯛꯆꯥꯡ ꯐꯕꯅ ꯂꯟꯅꯤ ꯍꯥꯏꯗꯨꯅꯦ
ꯎꯝ ꯑꯗꯨꯅꯦꯌꯨꯡ ꯑꯌꯨꯛꯇꯗꯤ ꯉꯟꯇꯥ ꯍ ꯍꯧꯒꯠꯇꯅ ꯊꯦꯡꯅ ꯍꯧꯒꯠꯂꯒ ꯅꯨꯡꯗꯥꯡꯗꯗꯤ
ꯅꯪꯗꯤ ꯄꯨꯡ ꯀꯌꯥꯗ ꯍꯧꯒꯠꯄ꯭ꯔꯣ
ꯑꯩ ꯑꯩꯗꯤ ꯄꯨꯡ ꯎꯝ ꯐꯣꯔ ꯊꯥꯔꯇꯤ ꯐꯥꯏꯚ ꯗꯨꯋꯥꯏꯗ ꯍꯧꯒꯠꯂ‌ꯦ
ꯑꯣ ꯑꯣ
ꯑꯩꯗꯤꯀ‌ꯣ ꯊꯦꯡꯅ ꯍꯧꯒꯂꯗꯤ ꯑꯩꯗꯣ ꯍꯛꯆꯥꯡꯗ‌ꯣ ꯅꯨꯡꯉꯥꯏꯇꯕ ꯐ꯭ꯔꯦꯁ ꯑꯣꯏꯗꯕ
ꯑꯣ ꯀꯔꯤ ꯍ‌ꯦꯟꯖꯥꯡ ꯆꯥꯔꯦ ꯉꯁꯤꯗꯤ
ꯑꯥ ꯑꯂꯨꯒ ꯍꯋꯥꯏꯅꯤ
ꯑꯣ
ꯅꯣꯏꯅ
ꯑꯩꯈꯣꯏꯅ ꯈꯥꯃꯦꯟꯒ ꯑꯂꯨ ꯆꯥꯏꯌꯦ
ꯉꯥ ꯊꯥꯛꯇ꯭ꯔ‌ꯣ
ꯉꯥ ꯐꯅꯤꯉꯥꯏ ꯑ‌ꯣ ꯀꯔꯤ ꯍꯥꯏꯕ
ꯉꯥꯗꯣ ꯊꯥꯛꯇ꯭ꯔꯣꯕ
ꯊꯥꯛꯇꯦ ꯄꯩꯁꯥ ꯂꯩꯇꯦ ꯊꯥꯛꯅꯤꯡꯉꯥꯏ ꯑꯂꯨꯒ ꯀꯪꯉꯧ ꯑꯥꯂꯨ ꯀꯥꯡꯉꯧ ꯑꯃꯨꯛ ꯇꯧꯋꯦ ꯑꯩ ꯑꯥ
ꯅ‌ꯣꯏꯗꯤ ꯃꯊ‌ꯦꯜ ꯃꯊ‌ꯦꯜ ꯆꯥꯏꯌ‌ꯦ
ꯎꯝ ꯑꯁ ꯑꯩ ꯀꯣꯛ ꯐꯥꯎ ꯍꯧꯖꯤꯛꯐꯥꯎ ꯀꯩꯅꯣ ꯇꯧꯗ꯭ꯔꯤ ꯉꯁꯥꯏ ꯏꯔꯨꯕꯤꯕꯒꯤ ꯑꯁ
ꯊ‌ꯦꯡꯅ ꯍꯥꯥ
ꯅꯪ ꯀ‌ꯣꯛ ꯇ‌ꯣ ꯆꯣꯠꯄ꯭ꯔꯣꯕꯥ
ꯍꯥꯎ ꯑꯧ ꯆꯣꯠꯂꯦ ꯑꯗꯨꯒꯤ ꯐꯦꯟ ꯊꯥꯔꯒ ꯎꯝ ꯀꯩꯅꯣ ꯐꯝꯃꯤꯅꯤ
ꯑ ꯅꯪ ꯀꯣꯛꯇꯣ
ꯑꯥꯎ
ꯐ‌ꯦꯟ ꯊꯥꯕꯗꯣ ꯅꯪ ꯀꯨꯏꯅ ꯀꯨꯏꯅ ꯊꯥꯔꯗꯤꯀꯣ ꯁꯥꯏꯅꯁꯇꯣ ꯂꯩꯔꯛꯀꯅꯤ ꯑꯩꯁꯨ ꯅꯍꯥꯟ ꯅꯍꯥꯟꯒꯩ ꯀ ꯂꯥꯁ ꯏꯌꯥꯔ ꯗꯔ‌ꯣ ꯁꯝꯗꯣ ꯆꯥꯝꯃꯒ ꯐꯦꯟꯗ ꯑꯗꯨꯝ ꯀꯪꯍꯟꯕ ꯑꯗꯨꯗꯒꯤꯅ ꯑꯩꯁ ꯁꯥꯏꯅꯁ ꯍꯧꯋꯤꯁ‌ꯦ ꯁꯥꯏꯅꯁ ꯂꯩꯌ‌ꯦꯕ
ꯑꯗꯨꯗꯤ ꯃꯨꯠ ꯊꯠꯂꯗꯤꯀꯣ ꯋꯥꯔꯤ ꯁꯥꯕ ꯅꯨꯡꯉꯥꯏꯕꯀꯣ ꯃꯈꯣꯟꯗꯣ ꯇꯥꯗꯕ ꯗꯨꯒꯤ
ꯀꯣꯏ ꯆꯠꯅꯤꯡꯉ‌ꯦꯍ‌ꯦ
ꯑ ꯑꯩꯁꯨ ꯀꯣꯏꯕ ꯆꯪꯅꯤꯡ
ꯆꯠꯄ ꯐꯪꯗ꯭ꯔꯦꯍꯦ
ꯌꯨꯝꯗ ꯂꯩꯃꯟꯕꯒꯤ ꯒ꯭ꯌꯥꯟ ꯇꯥꯗ꯭ꯔ ꯒ꯭ꯌꯥ ꯃ‌ꯦꯟ ꯇꯥꯗ꯭ꯔꯦ ꯀꯣꯛꯁꯦ ꯎꯝ ꯌꯥꯏ ꯑꯗꯣ ꯄꯨꯕꯤꯅꯕ ꯃꯤ ꯂꯩꯇꯕ
ꯅꯥꯊꯟꯗ ꯑꯣꯏꯔꯁꯨ ꯇꯜ
ꯇꯣꯝꯅꯒꯤ ꯆꯠꯄꯅ ꯅꯨꯡꯉꯥꯏ ꯅꯨꯡꯉꯥꯏꯔ‌ꯦ ꯑꯉꯥꯎꯕꯤ ꯇꯥꯗ
ꯑꯩꯏꯗꯤ ꯆꯠꯅꯤꯡꯅꯁꯨ ꯆꯠꯄ ꯃꯇꯝ ꯌꯥꯅꯦꯕ
ꯅꯣꯏ ꯅꯣꯏ ꯄꯩꯁꯥ ꯂꯧꯕꯗꯣ
ꯑꯥ
ꯎ ꯈꯣꯡ ꯀꯥꯌꯥꯗ ꯍꯥꯎꯕ꯭ꯔꯣ
ꯄꯨꯡ ꯃꯉꯥꯗꯒꯤ ꯄꯨꯡ ꯇꯔꯦꯠ ꯐꯥꯎ ꯇꯔꯦꯠ ꯍꯦꯜꯂꯦ
ꯄꯨꯡ ꯃꯉꯥꯗꯤ ꯇꯔꯦꯠ ꯅꯨꯡꯗꯥꯡꯗ
ꯑꯥꯎ
ꯎꯝ
ꯑꯕ ꯑꯗꯨꯒꯤ ꯆꯠꯊꯣꯛꯄ ꯑꯝꯇ ꯌꯥꯗꯦꯕ ꯂꯦꯞꯄꯁꯨ ꯌꯥꯗꯦꯕ ꯂꯦꯞꯄꯗꯤ ꯑꯃꯨꯛ ꯇꯧꯔꯛꯑꯅꯤ ꯇꯧꯔꯛꯑꯒ ꯀꯩꯗꯧꯔꯒꯦ ꯍꯥꯏꯅ ꯍꯥꯟ ꯊꯦꯡꯅ ꯂꯥꯛꯑꯒ ꯀꯩꯗꯧꯔꯒꯦ ꯅꯪ ꯎꯝ ꯃꯇꯝ ꯈꯪꯗ꯭ꯔꯣ ꯍꯥꯏꯌꯦ ꯑꯩꯅ ꯑꯩ ꯄꯨꯡ ꯅꯥꯕꯒꯤ ꯂꯥꯛꯇꯕꯅꯦ ꯍꯥꯏꯔ ꯑꯦ ꯊꯦꯡꯅ ꯂꯥꯛ ꯄꯅꯦ ꯍꯥꯏꯔꯒ ꯅꯪꯁꯨ ꯄꯣꯛ ꯌꯥꯝ ꯅꯥꯒꯜꯂꯦ ꯀꯔꯤ ꯀꯔꯤ ꯆꯥꯕ꯭ꯔꯥ ꯍꯥꯏ
ꯎꯝ ꯅ ꯅꯣꯏꯗꯤ ꯅꯣꯏꯒꯤ ꯃꯃꯥꯡꯗꯅꯤꯀꯣ ꯀꯣꯆꯤꯡꯗꯣ ꯂꯩꯕꯗꯣ ꯕꯤꯜꯗꯤꯡ ꯑꯆꯧꯕ ꯌꯨꯝ ꯁꯥꯕ ꯂꯩꯕꯗꯣ
ꯑ ꯑꯧ ꯃꯥꯅꯦ ꯑꯗꯨꯅꯦ ꯑ ꯈ꯭ꯋꯥꯏꯗꯒꯤ ꯃꯇꯣꯟꯗ ꯂꯧꯔꯤꯅꯦ ꯑꯗꯨꯗ
ꯑꯣ ꯑꯣ ꯑꯩ ꯅꯍꯥꯟꯗ ꯎꯕ ꯒꯥꯔꯤ ꯀꯪꯉꯥꯕꯗꯥ ꯎꯝ
ꯍꯩꯍꯥ ꯂꯣꯏꯔꯗꯤ ꯐꯗꯣꯏꯅꯦ
ꯑꯩꯈꯣꯏ ꯀꯣ
ꯑꯥꯎ
ꯍꯟꯅ ꯁ꯭ꯀꯨꯜ ꯀꯥꯕ ꯀꯥꯟꯗ ꯂꯩꯔꯝꯃꯒ ꯍꯧꯖꯤꯛ ꯂꯩꯔꯝꯃꯒ ꯅꯣꯏ ꯊꯦꯅꯔꯔꯦꯗ
ꯑꯣ
ꯑꯣ ꯎꯝ ꯅꯣꯏ ꯀꯩꯗꯧꯉꯩ ꯂꯣꯏꯒꯦꯔꯥ
ꯑꯁ ꯌꯥꯝ ꯂꯩꯈꯤꯅꯤ ꯊꯥ ꯑꯍꯨꯝ ꯃꯔꯤ ꯋꯥꯠꯂꯤꯌꯦ
ꯑꯥ ꯗꯤꯁꯦꯝꯕꯔꯥꯎ ꯂꯧꯔꯣꯏꯀꯣ
ꯑꯥ ꯑꯗꯨꯗꯤ ꯂꯧꯔꯣꯏ
ꯔꯤꯚꯤꯖꯟꯒꯤ ꯇꯧꯕꯤꯒꯦꯔꯥ
ꯑꯧ ꯊꯥ ꯑꯃꯒꯨꯝꯕ ꯇꯧꯕ ꯃꯥꯟ
ꯔꯤꯚꯤꯖꯟ ꯑꯃꯨꯛ ꯇꯧꯕꯤꯔꯗꯤ ꯐꯩ
ꯎꯝ
ꯁꯨ ꯌꯥꯎꯕ꯭ꯔꯥ ꯂꯣꯏꯟ ꯇꯧꯗꯤ ꯇꯧꯔꯝꯒꯅꯤꯀꯣ
ꯇꯧ ꯍꯣꯏ ꯃꯤꯅꯤꯀꯣ ꯔꯤꯚꯤꯖꯟꯒꯤ ꯄꯩꯁꯥꯃꯨꯛ ꯇꯣꯉꯥꯟꯅ ꯂꯧꯒꯅꯦ
ꯑꯣ ꯈꯪꯗꯦ ꯂꯧꯕ꯭ꯔꯥ ꯂꯧꯗꯕ꯭ꯔꯥ
ꯃꯤꯗꯤ ꯌꯥꯝꯕ꯭ꯔꯥ
ꯃꯤ ꯀꯨꯟꯒꯅꯤ
ꯃꯤ ꯀꯨꯟꯒꯅꯤ
ꯍꯥ ꯑꯥꯎ
ꯎ ꯌꯥꯝꯗꯤ ꯌꯥꯝꯗꯦꯀꯣ
ꯌꯥꯝꯅꯦ ꯍꯣꯏ
ꯎꯝ ꯎꯝ ꯑꯣꯖꯥꯗꯤ ꯅꯨꯄꯥ ꯑꯍꯨꯝ ꯈꯛꯇꯥ
ꯎꯝ
ꯑꯣ
ꯈꯣꯝꯅꯥ ꯃꯇꯨꯝꯅꯦ ꯍꯥꯏꯌꯦ
ꯎꯝ ꯅꯨꯄꯤꯈꯣꯏꯗꯤ ꯑꯦ ꯑꯣꯖꯥꯗꯤ ꯃꯤ ꯀꯌꯥꯅꯣ
ꯃꯤ ꯃꯔꯤ
ꯎꯝ ꯎꯝ ꯎꯝ ꯎꯝ ꯅꯪ ꯅꯪꯗꯤꯀꯣ
ꯑꯥꯎ
ꯀꯣꯏ ꯅꯨꯡꯊꯤꯜꯗ ꯀꯣꯏꯕ ꯆꯠꯂꯒ ꯄꯨꯡ ꯃꯉꯥ ꯇꯥꯜꯂꯤꯉꯩꯗ ꯍꯜꯂꯄ ꯌꯥꯏꯅ
ꯍꯜꯂꯛꯄꯗꯣ ꯋꯥꯏꯑꯦꯕ ꯑꯗꯨ ꯆꯠꯅꯤꯡꯗꯕꯒꯤ
ꯎꯝ ꯎꯝ ꯅꯃꯥꯟꯅꯕꯤꯈꯣꯏꯁꯨ ꯂꯩꯇ꯭ꯔꯦꯀꯣ ꯑꯗꯨꯗ
ꯑꯃ ꯂꯩꯌꯦ ꯑꯩ ꯑꯩꯒꯤ ꯏꯃꯥꯟꯒꯤ
ꯎꯝ ꯑꯣ ꯅꯪ ꯅꯪꯒꯤ ꯌꯨꯝ ꯕꯣꯔꯥꯗ ꯂꯩꯃꯤꯟꯅꯕ
ꯅꯠꯇꯦ ꯂꯩꯇ꯭ꯔꯦ ꯍꯣꯏ ꯑꯩꯒꯤ ꯌꯨꯝ ꯃꯊꯛꯇꯥ ꯑꯩꯒ ꯄꯨꯟꯕ ꯂꯩꯑꯕ
ꯎꯝ ꯎꯝ ꯎꯝ ꯎꯝ ꯃꯣꯏ ꯃꯥ ꯃꯣꯏ ꯃꯥꯁꯨ ꯂꯧꯕ꯭ꯔꯥ ꯑꯗꯨꯗꯥ
ꯀ꯭ꯔꯤ ꯍꯥꯏꯕ
ꯃꯥꯁꯨ ꯂꯧꯕ꯭ꯔꯥ ꯑꯗꯨꯗ
ꯂꯧꯗꯦ ꯎꯝ ꯀꯩꯅꯣ ꯌꯥꯝ ꯇꯥꯡꯉꯦ ꯍꯥꯏꯌꯦ ꯂꯧꯕ ꯉꯝꯗꯦ ꯍꯥꯏꯌꯦ ꯃꯣꯏꯗꯣ
ꯎꯝ ꯎꯝ ꯃꯗꯤ ꯎꯝ ꯃꯥꯗꯤ ꯀꯥꯏꯗ ꯂꯥꯎꯕ꯭ꯔꯥ ꯑꯗꯨꯗꯤ
ꯑꯝꯇꯥ ꯂꯧꯗꯦ
ꯑꯝꯗ ꯂꯧꯗꯦ
ꯍꯣꯏ
ꯎꯝ ꯎꯝ ꯎꯝ
ꯍꯥ
ꯄꯨꯡ ꯀꯌꯥꯗ ꯇꯨꯝꯒꯗ꯭ꯔꯣ
ꯑꯩ ꯏꯂꯥꯚꯦꯜ ꯏꯂꯥꯚꯦꯜ ꯇꯔꯥꯃꯥꯊꯣꯏ ꯑꯗꯨꯋꯥꯏꯗ ꯄꯨꯡ
ꯑꯥ
ꯎꯝ
ꯈꯣꯏꯗꯤ ꯊꯕꯛ ꯂꯩꯇꯕꯅꯤꯅ ꯊꯦꯡꯅ ꯇꯨꯝꯕ ꯌꯥꯏꯅꯦ
ꯎꯝ ꯑꯌꯨꯛꯇꯥꯁꯨ ꯊꯦꯡꯅ ꯑꯗꯨꯝ ꯍꯧꯒꯠꯄ ꯌꯥꯏ ꯑꯗꯣ ꯑꯩꯅ ꯉꯟꯅ ꯍꯧꯒꯠꯄꯥ
ꯎꯝ
ꯏꯅꯥꯎ ꯅꯨꯄꯥꯁꯨ ꯀꯣꯂꯦꯖ ꯀ꯭ꯂꯥꯁꯁꯨ ꯆꯠꯇꯦ
ꯎꯝ
ꯑ ꯃꯥꯗꯤ ꯊꯦꯡ ꯊꯦꯡꯅ ꯍꯧꯒꯠꯄꯅꯦ
ꯅꯨꯄꯥꯅꯤ ꯑꯗꯨꯅꯦ ꯎꯝ ꯑꯦ ꯉꯔꯥꯡꯗꯨ ꯕꯣꯜ ꯌꯦꯡꯕ꯭ꯔꯣ ꯅꯪ
ꯑꯩ ꯉꯔꯥꯡꯗꯣ ꯌꯦꯡꯉꯦ ꯌꯦꯡꯉꯒꯀꯣ ꯑꯗꯨꯝ ꯃꯊꯟꯇ ꯇꯨꯝꯈꯤꯕ ꯋꯥꯅꯤ
ꯀꯩꯅꯣ ꯃꯤ ꯑꯉꯧꯕꯁꯤꯡꯗꯣ ꯌꯥꯝ ꯅꯨꯡꯁꯤꯌꯦ ꯍꯥꯏꯗꯤ
ꯑꯥ ꯑꯩꯁꯨ ꯅꯨꯡꯁꯤꯌꯦ ꯉꯁꯤ ꯌꯦꯡꯉꯒꯀꯣ ꯀꯥꯞꯄꯗꯣ ꯀꯥꯞꯄꯗꯣ ꯃꯣꯏꯗꯣ ꯁꯥꯟꯅꯕꯗꯣ ꯌꯥꯝ ꯍꯩꯕ꯭ꯔꯥ
ꯎꯝ ꯈꯪꯗꯦꯗ ꯑꯩꯗꯤ ꯉꯝꯒꯗ꯭ꯔꯥ ꯈꯜꯂꯨꯔꯒ ꯑꯁ ꯌꯥꯝ ꯅꯨꯡꯁꯤꯌꯦ ꯃꯤ ꯑꯉꯧꯕꯁꯤꯡꯗꯣ
ꯎꯝ
ꯃꯣꯏꯅ ꯇꯥꯛꯄꯤꯕ ꯀꯩꯅꯣꯗꯣ ꯑꯁ ꯌꯥꯝ ꯅꯨꯡꯁꯤꯌꯦ ꯃꯣꯏꯒꯤ ꯈꯨꯠꯇꯧꯗꯣ
ꯎꯝ ꯃꯣꯏꯗꯤ ꯂꯣꯏꯕ ꯀꯥꯟꯗꯁꯨ ꯃꯤꯕꯨ ꯈꯨꯔꯨꯝꯃꯒ ꯇꯧꯕꯗꯣ ꯎꯝ ꯀꯞꯄꯗꯨꯀꯣ
ꯎꯝ
ꯃꯣꯏ ꯌꯨꯝꯗ ꯑꯗꯨꯝ ꯆꯠꯀꯗꯧꯕ ꯃꯥꯜꯂꯦ
ꯑꯣ ꯃꯣꯏ ꯂꯣꯏꯔꯦ ꯑꯃꯨꯛ ꯁꯅꯥꯔꯔꯣꯏ ꯀꯣ
ꯎꯝ ꯂꯣꯏꯔꯦ ꯉꯔꯥꯡꯅ ꯂꯣꯏꯕ ꯃꯥꯜꯂꯦ ꯑꯗꯣ
ꯅꯍꯥꯟꯁꯨ ꯉꯝ ꯑꯗꯨꯝ ꯁꯥꯟꯅꯔꯛꯄꯗ ꯉꯝꯗ꯭ꯔꯕ꯭ꯔꯥ
ꯅꯍꯥꯟꯗꯣ ꯉꯝꯕ ꯃꯥꯜꯂꯦ ꯉꯝꯃꯒ ꯉꯔꯥꯡ ꯑꯃꯨꯛ ꯁꯥꯟꯅꯕ
ꯑꯁ ꯂꯣꯏꯔꯦꯍꯦ
ꯑꯃꯨꯛꯀꯤ ꯉꯟꯗꯕ ꯎꯝ ꯎꯝ ꯎꯝ ꯃꯣꯏꯗꯤ ꯃꯤꯁꯨ ꯌꯥꯝ ꯐꯕ ꯃꯥꯜꯂꯦ
ꯑꯥꯎ ꯑꯩꯕꯨꯗꯤ ꯏꯀꯥꯏꯗꯕ ꯃꯥꯜꯂꯦꯀꯣ
ꯎꯝ ꯎꯝ ꯃꯣꯏꯅ ꯐꯝꯐꯝꯗꯣ ꯐꯝ ꯐꯝ ꯃꯣꯠꯄꯁꯤꯡꯗꯨ ꯃꯣꯏꯅ ꯁꯦꯡꯗꯣꯛꯑꯒ ꯄꯨꯔꯒ ꯆꯠꯄꯗꯣ
ꯑꯁ ꯑꯩ ꯑꯩꯁꯨ ꯌꯦꯡꯅꯦꯕ ꯑꯁ ꯋꯥꯃꯟꯥꯟꯕꯒꯤ ꯀꯩꯅꯣꯗ ꯎꯝ ꯇꯪꯈꯥꯏ ꯆꯪꯕ ꯃꯥꯜꯂꯦ ꯑꯣ ꯑꯗꯨꯗ ꯌꯦꯡꯕ ꯇꯣꯛꯈ꯭ꯔꯦ ꯏꯆꯦꯁꯨ ꯌꯦꯡꯕ ꯑꯩꯅ ꯑꯁ ꯀꯔꯤꯁꯨ ꯀꯟꯅꯗꯕꯗꯣ ꯇꯨꯝꯃꯣ ꯍꯥꯏꯔꯒ ꯇꯨꯝ ꯈ꯭ꯔꯝꯅꯤ ꯃꯥꯁꯨ
ꯎꯝ ꯑꯩꯁꯨ ꯌꯦꯡꯕꯅꯦꯕꯗꯣ ꯑꯩꯒꯤ ꯐꯣꯟꯒꯤ ꯀꯩꯅꯣꯗꯨ ꯂꯩꯇꯕ ꯑꯗꯣ ꯃꯊꯟꯇ ꯌꯦꯉꯒ ꯇꯨꯝꯒꯤꯕ ꯋꯥꯅꯦꯑꯩ
ꯆꯦꯆꯦꯗꯤ ꯀꯔꯤ ꯍꯌꯦꯡ ꯇꯧꯔꯗꯤ ꯊꯕꯛ ꯇꯧꯋꯤꯔ
ꯉꯁꯤ ꯍꯌꯦꯡꯗꯣ ꯏꯃꯥꯟꯅꯕꯤꯅ ꯒ꯭ꯔꯨꯞꯇꯁꯦ ꯍꯥꯏꯕ ꯑꯩꯅ ꯆꯠꯅꯤꯡꯗꯕꯒꯤ ꯂꯥꯏꯔꯤꯛꯅꯤ ꯈꯪꯗꯦ
ꯎꯝ
ꯌꯝ ꯋꯥꯏꯕ ꯆꯠꯄꯗꯨ
ꯑꯥ ꯅꯣꯏꯁꯨ ꯁ꯭ꯀꯨꯜ ꯆꯠꯂꯅꯤ ꯄꯩꯁꯥꯗꯨ ꯀꯌꯥ ꯀꯌꯥ ꯆꯠꯄ꯭ꯔꯥ
ꯌꯥꯡꯈꯩ ꯆꯠꯂꯦ
ꯌꯥꯡꯈꯩ ꯌꯥꯡꯈꯩꯃꯨꯛ ꯆꯠꯄ ꯑꯗꯨ ꯌꯨꯝ ꯕꯔꯥꯒꯤ ꯑꯃꯨꯛ ꯄꯤꯕ꯭ꯔ
ꯎꯝ ꯑꯁ ꯑꯗꯨꯅ ꯑꯁꯤ ꯅꯨꯡ ꯇꯤꯒꯤ ꯑꯗꯨꯝ ꯆꯠꯂꯗꯤ ꯌꯥꯡꯈꯩ ꯌꯥꯡꯈꯩꯒꯨꯝꯕ ꯆꯠꯂꯗꯤ ꯄꯩꯁꯥ ꯂꯩꯇꯦꯕ ꯑꯗꯨꯒꯤꯀꯣ
ꯎꯝ
ꯑꯖꯤꯛ ꯑꯃꯨꯛ ꯌꯨꯝ ꯍꯣꯡꯅꯤꯡꯉꯥꯏꯁꯨ ꯑꯩ ꯂꯧꯕ ꯃꯐꯝꯗꯣ ꯑꯗꯨ ꯑꯃꯨꯛ ꯉꯥꯡꯔꯅꯤꯕ ꯌꯥꯔꯔꯣꯏꯕ
ꯎꯝ
ꯑꯗꯣꯏ ꯏꯃꯥꯟꯅꯕꯤ ꯇꯣꯛꯈꯤꯕꯗꯣ
ꯎꯝ
ꯑꯗꯣ ꯑꯁ ꯌꯥꯝ ꯉꯥꯡꯉꯦ ꯑꯃꯨꯛ ꯂꯣꯏꯔꯦꯍꯦ ꯂꯧꯒꯦ ꯂꯧꯔꯒ ꯀꯩꯒꯤ ꯇꯣꯛꯄ꯭ꯔꯥ ꯃꯉꯣꯟꯗꯁꯨ ꯍꯥꯏꯔꯛꯇꯕꯀꯣ
ꯎꯝ
ꯑꯗꯨꯒꯤ ꯑꯁ ꯌꯥꯝ ꯉꯥꯡꯉꯦ ꯅꯣꯏ ꯑꯁꯤꯒꯨꯝꯕ ꯇꯧꯒꯦ ꯍꯥꯏꯔꯗꯤ ꯅꯣꯏꯕꯨ ꯍꯣꯏ ꯍꯥꯏꯔꯣꯏꯗꯕꯅꯦ ꯌꯥꯝ ꯉꯥꯡꯉꯦ
ꯎꯝ ꯑꯣ ꯉꯥꯡꯕ ꯇꯥꯕꯅꯤ
ꯅꯣꯏ ꯈꯨꯁꯤꯔꯣ ꯅꯣꯏ